ꯑꯥ ꯍꯜꯂꯣ
ꯍꯜꯂꯣ
ꯑꯣ ꯍꯜꯂꯣ ꯇꯥꯕ꯭ꯔꯣ
ꯍꯜꯂꯣ
ꯇꯥꯕꯔꯣ
ꯇꯥꯗꯕꯔꯣ
ꯇꯥꯕ꯭ꯔꯣ ꯍꯜꯂꯣ
ꯇꯥꯗꯦꯅ ꯅꯪꯒꯤ ꯈꯣꯟꯖꯦꯜ
ꯇꯥꯗꯕ꯭ꯔꯣ ꯍꯥꯏꯔꯤꯁꯦ
ꯑꯩꯒꯤ ꯈꯣꯟꯖꯦꯜ ꯇꯥꯕ꯭ꯔꯣ
ꯇꯥꯏꯌꯦ ꯇꯥꯏꯌꯦ ꯅꯪꯒꯤ ꯈꯣꯟꯖꯦꯜꯗꯤ
ꯑꯗꯨꯝ ꯄꯥꯉꯥ ꯉꯥꯛꯁꯦ
ꯌꯥꯏ ꯌꯥꯏ
ꯄꯉꯥꯡꯉꯥꯡꯁꯦ ꯀꯩ ꯌꯦꯟꯁꯥꯡ ꯆꯥꯒꯦ ꯀꯔꯤ ꯌꯦꯟꯁꯥꯡꯅꯣ ꯑꯩꯗꯤ ꯁꯨꯝ ꯐꯝꯔꯒ ꯂꯩꯌꯦ ꯅꯪꯗꯤ
ꯀꯥꯡꯁꯣꯏ ꯆꯥꯏ ꯑꯩꯈꯣꯏꯗꯤ
ꯍꯥꯎꯕꯅꯤꯅꯦ ꯀꯥꯡꯁꯣꯏꯗꯤ
ꯍꯥꯎꯇꯦꯗ ꯀꯥꯏꯗꯩ ꯍꯥꯎꯔꯤꯅꯣ ꯑꯩꯗꯤ ꯑ
ꯗꯥꯎꯅꯦ ꯀꯩꯀꯩꯅꫭ
ꯍꯥꯎꯋꯦꯅ ꯅꯣꯏꯁꯨ
ꯑꯁ ꯍꯥꯎꯕ ꯅꯠꯇꯦꯗ ꯍꯋꯥꯏꯕꯨ ꯍꯥꯎꯕ ꯀꯃꯥꯏꯅ
ꯑꯉꯥꯡꯒꯤ ꯃꯈꯣꯜ ꯃꯈꯣꯜ ꯌꯥꯝ ꯇꯥꯏꯑꯦꯀꯣ
ꯍꯣꯏ ꯌꯥꯝ ꯂꯥꯡꯉꯦ ꯑꯃꯁꯦ ꯑꯁ
ꯑꯗꯨꯒꯤꯅꯦ ꯑꯩ ꯃꯄꯥꯟ ꯊꯣꯛꯑꯦ ꯍꯧꯖꯤꯛ
ꯀꯩꯀꯩ ꯍꯟꯗꯛꯅ ꯀꯩꯀꯩ ꯍꯣꯠꯅꯔꯤꯒꯦ
ꯑꯉꯥꯡ ꯑꯃꯈꯛꯇ ꯂꯩꯌꯦ ꯑꯃ ꯑꯅꯤ ꯈꯛꯇ ꯂꯩꯌꯦ ꯑꯃꯗꯨꯗꯤ ꯋꯥ ꯉꯥꯡꯗꯦꯕ ꯑꯩꯅ ꯐꯣꯟ ꯇꯧ ꯋꯥꯍꯧꯔꯗꯤꯀꯣ ꯐꯣꯟ ꯇꯧꯔꯗꯤ ꯋꯥ ꯉꯥꯡꯗꯦꯕ ꯑꯇꯣꯟ ꯕꯤꯁꯤꯅꯤ ꯂꯥꯡꯉꯤꯁꯤ
ꯂꯥꯡꯉꯤ ꯇꯨ
ꯅꯣꯏꯗꯗꯤ ꯑꯁ ꯑꯩꯈꯣꯏꯗꯤ ꯀꯩꯁꯨ ꯇꯧꯗꯦꯗ ꯑꯗꯨꯝ ꯑꯉꯥꯡ ꯁꯦꯟꯅꯔꯒ ꯑꯗꯨꯝ ꯂꯩꯌꯦ ꯌꯨꯝꯗ ꯅꯪꯗꯤ
ꯅꯪꯁꯨ ꯑꯗꯨꯝ ꯃꯤꯁꯦꯁ ꯊꯔꯛ ꯎ ꯀꯩꯁꯨ ꯀꯥꯏꯗꯦ
ꯑꯁ ꯑꯗꯨꯝ ꯉꯥꯡꯉꯤ ꯁꯤꯗꯤ ꯑꯩꯗꯤ ꯊꯥꯗ꯭ꯔꯁꯨ ꯌꯥꯔꯒꯦ
ꯇꯥꯕ꯭ꯔꯥ ꯇꯥꯕ꯭ꯔꯥ ꯅꯩ ꯅꯦꯠ ꯋꯥꯛ ꯅꯨꯡꯉꯥꯏꯇꯕ ꯑꯣꯏꯔꯝꯒꯅꯦꯕꯣ ꯑꯩꯅ ꯑꯗꯨꯝ ꯈꯟꯕꯗ
ꯑꯩ ꯍꯣꯠꯅꯔꯤꯒꯦ ꯅꯪꯗꯤ ꯑꯩꯗꯤ ꯀꯩꯁꯨ ꯍꯣꯠꯅꯗꯦ ꯌꯨꯝꯗ ꯑꯗꯨꯝ ꯂꯩꯌꯦ
ꯑꯣ ꯇꯥꯔ꯭ꯕꯣ ꯍꯧꯖꯤꯛꯗꯤ ꯑꯩ ꯈꯣꯟ
ꯑꯉꯥꯡ
ꯋꯥꯔꯤꯁꯨ ꯁꯥꯃꯟꯕꯒꯤ ꯋꯥꯔꯤꯁꯨ ꯂꯩꯔꯛꯇ꯭ꯔꯦ ꯀꯃꯥꯏ ꯇꯧꯁꯤ ꯍꯥꯏꯅ ꯑꯦ ꯋꯥꯔꯤ ꯁꯥꯁꯤ ꯍꯥꯏꯅ
ꯒ꯭ꯌꯥꯟ ꯇꯥꯗ꯭ꯔꯦꯗ ꯇꯧꯔꯤꯁꯤ ꯍ ꯍꯥꯏ
ꯋꯥꯔꯤꯔꯤ ꯁꯔꯥ ꯎꯔꯣ ꯁꯔꯥ ꯀ
ꯅꯦꯠꯋꯥꯛꯅ ꯑꯣꯏꯔꯝꯒꯅꯤ
ꯊꯅꯤ ꯄꯣꯠ ꯊꯅꯤ ꯄꯣꯠ ꯑꯃꯗ
ꯈꯨꯟꯖꯦꯜ ꯇꯥꯗ꯭ꯔꯤꯁꯦ
ꯈꯪꯗ꯭ꯔꯦ ꯅꯦꯛꯋꯥꯛꯅ ꯑꯣꯏꯕ꯭ꯔꯥ ꯃꯤꯃꯤꯝ ꯇꯥꯏ ꯄꯕꯤꯁ
ꯃꯤ ꯑ ꯇꯕꯁꯨ ꯁꯨꯃꯥꯏꯅ ꯀꯣꯜ ꯇꯧ ꯌꯥꯣ ꯑ ꯃꯤ ꯑꯇꯩꯁꯨ ꯁꯨꯃꯥꯏꯅ ꯇꯧꯕꯗ ꯇꯧꯋꯦ ꯌꯥꯏ
ꯃꯤ ꯑꯇꯥꯏꯕꯨ ꯀꯣꯜ ꯇꯧꯕꯗꯁꯨ ꯁꯨꯃꯥꯏꯅ ꯑꯃ ꯇꯥꯔꯒ ꯑꯃ ꯇꯥꯗꯕ ꯑꯃ ꯃꯇꯝ ꯂꯩꯕ꯭ꯔꯕ
ꯑꯗꯣ ꯅꯪꯗꯤ ꯀꯩꯀꯩ ꯀꯔꯤ ꯏꯟꯁꯥꯡꯁ ꯅꯪꯅ ꯊꯣꯡꯉꯦꯔꯣ ꯒ꯭ꯌꯥꯟ ꯇꯥꯗ꯭ꯔꯦꯕꯣ ꯅꯪꯅ ꯀꯩ ꯅꯪꯅꯣ ꯍꯥꯏꯔꯤꯁꯦ
ꯅꯣꯏ ꯑꯗꯨꯗꯤ ꯅꯣꯡ ꯆꯨꯗ꯭ꯔꯣꯁꯤ
ꯑꯃ ꯑꯃ ꯌꯥꯎꯏ ꯑꯩꯁꯨ ꯒ꯭ꯌꯥꯟ ꯇꯥꯗꯦ ꯀꯃꯥꯏꯟ ꯇꯧꯗꯣꯏꯅꯣ
ꯅꯨꯡꯁꯥꯁꯤꯗꯤ ꯌꯥꯝ ꯁꯥꯏꯌꯦ ꯅꯣꯏꯗꯗꯤ ꯅꯨꯡꯁꯥ ꯊꫭꯛꯗ꯭ꯔꯣ
ꯑꯁ ꯅꯨꯡꯁꯥꯁꯤꯗꯤ ꯍꯥꯏꯔꯤꯅꯣꯏ ꯄꯨꯔꯥ
ꯅꯨꯡꯁꯥ ꯊꯣꯛꯇ꯭ꯔꯣ
ꯅꯨꯡꯁꯥꯁꯤꯗꯤ ꯍꯥꯏꯔꯅꯨꯍꯦ ꯈꯨꯨꯁꯥ ꯑꯃꯅꯤ ꯄꯨꯔꯥ ꯕꯣꯝ ꯗꯥꯔꯦ
ꯉꯁꯥꯏꯗꯣ ꯅꯣꯡ ꯌꯥꯝ ꯆꯨꯔꯦ ꯔꯅꯦꯕꯀꯣ ꯍꯧꯖꯤꯛꯇꯤ ꯂꯣꯏꯔꯦ ꯂꯣꯏꯔꯦ ꯂꯣꯏꯔꯦ ꯑꯗꯨꯅꯦ ꯕꯣꯝꯃꯛꯅꯤ
ꯄ꯭ꯔ
ꯑꯗꯣ ꯅꯪꯗꯤ ꯀꯩꯀꯩ ꯍꯣꯠꯅꯔꯤꯒꯦ ꯀꯩꯀꯩ ꯍꯣꯠꯅꯔꯤꯒꯦ
ꯀꯩꯖꯣꯈꯣꯔꯣ ꯑꯗꯨꯝ ꯑꯗꯨꯝ ꯂꯩꯔꯤ ꯍꯥꯏꯇꯥꯔꯦ
ꯀꯣꯂꯦꯖ ꯇꯝꯃꯤꯔꯥ
ꯏꯁꯇꯨꯗꯦꯟ ꯑꯣꯏꯔꯦ ꯍꯥꯏꯇꯥꯔꯦ
ꯑꯣ ꯌꯥꯝ ꯐꯩꯅꯦ ꯑꯗꯨꯗꯤ ꯁꯤꯗꯦꯜ ꯅꯥꯏꯐꯅ ꯈ꯭ꯋꯥꯏꯗꯒꯤ ꯅꯨꯡꯉꯥꯏꯕꯅꯦ ꯑꯩꯈꯣꯏꯗꯤ ꯑꯗꯨ ꯃꯇꯝ ꯍꯦꯜꯂꯦ ꯑꯩꯗꯤ ꯑꯗꯣ ꯃꯇꯝ ꯍꯦꯜꯂꯦ ꯍꯟꯅꯨꯔꯛꯈ꯭ꯔꯦ ꯑꯩꯈꯣꯏꯗꯤ
ꯑꯉꯥꯡ ꯀꯌꯥ ꯂꯩꯔꯦꯒꯦ ꯑꯉꯥꯡ ꯀꯌꯥ ꯂꯩꯔꯤꯒꯦ ꯁ꯭ꯀꯨꯜꯁꯤꯕꯨꯣ
ꯑꯩ ꯑꯉꯥꯡ ꯑꯍꯨꯝ ꯂꯩꯔꯦ ꯏꯆꯥꯅꯨꯄꯤ ꯑꯍꯨꯝ ꯆꯥꯎꯔꯦ ꯑꯃꯗꯨꯅ ꯆꯍꯤ ꯅꯥꯏꯟ ꯁꯨꯔꯕꯅꯦ ꯑꯗꯨꯅ ꯁꯦꯚꯦꯟ ꯁꯨꯔꯦ ꯑꯃꯁꯤꯅ ꯑꯃ
ꯑꯣ ꯌꯥꯎ
ꯌꯥꯝꯗꯦꯍꯦ ꯀꯔꯤꯅꯣ ꯃꯤ ꯇꯔꯥꯃꯨꯛ ꯄꯣꯛꯂꯤꯉꯥꯏꯁꯤ ꯁꯤꯗ ꯑꯍꯨꯝ ꯈꯇꯕꯨ ꯌꯥꯝꯃꯤ ꯀꯥꯏꯅ ꯅꯪ ꯄꯃꯤꯕ ꯀꯌꯥꯅꯣ
ꯑꯉꯥꯡ ꯇꯔꯥ
ꯅꯪꯒ ꯄꯣꯛꯃꯤꯟꯅꯕꯁꯦ ꯅꯆꯤꯟ ꯏꯅꯥꯎ ꯀꯌꯥꯅꯣ
ꯖꯃꯝꯃꯝ ꯄꫭꯛꯔꯗꯤ ꯂꫭꯏ ꯎꯔꯦ ꯑ
ꯇ ꯑꯦ ꯗꯠ
ꯍꯣꯝꯝ ꯑ ꯄꯨꯔꯤꯁꯤꯔꯣꯏꯗ꯭ꯔꯥꯁꯦ
ꯃꯤꯅ ꯍꯥꯡꯕꯗꯤ ꯈꯨꯝꯗꯦ ꯁꯣꯝꯗ ꯋꯥꯊꯤ ꯇꯧꯔ ꯂꯩ ꯅꯪꯒ ꯄꯣꯛꯃꯤꯟꯅꯕꯁꯦ ꯃꯤ ꯀꯌꯥꯅꯣ ꯍꯥꯏꯕ ꯅꯆꯤꯟ ꯅꯅꯥꯎ ꯀꯌꯥꯅꯣ ꯍꯥꯏꯕ
ꯑꯩꯈꯣꯏꯗꯤ ꯑꯍꯨꯝ
ꯋꯥ ꯅꯣꯏꯁꯨ ꯑꯍꯨꯝ ꯄꯣꯛꯏ ꯁꯤꯗꯤ ꯑꯗꯨ ꯅꯪꯗꯤ ꯅꯪꯗꯤ ꯀꯌꯥ ꯄꯣꯛꯀꯦ ꯍꯥꯏꯕ ꯑꯉꯥꯡ
ꯍꯣꯏ ꯑꯗꯨꯁꯨ ꯑꯗꯨꯅꯤ ꯑꯗꯨꯕꯨ ꯑꯗꯨꯝ ꯍꯥꯏꯕꯅꯤꯗ
ꯅꯣꯏ ꯕꯕꯥꯁꯤꯡꯗꯤ ꯀꯔꯤ ꯊꯕꯛ ꯁꯨꯒꯦ
ꯀꯩꯁꯨꯨ ꯁꯨ ꯗꯦꯗ ꯑꯗꯨꯝ ꯌꯨꯝꯗ ꯑꯗꯨꯝ ꯂꯩ ꯑꯗꯨꯝ ꯌꯨꯝ
ꯀꯩꯁꯨ ꯁꯨꯗ꯭ꯔꯁꯨ ꯍꯤꯡꯅꯕ ꯂꯩꯕꯗꯤ ꯌꯥꯝ ꯐꯩꯌꯦ ꯌꯥꯝ ꯅꯨꯡꯉꯥꯏꯌꯦ
ꯗꯨꯀꯥꯟ ꯃꯆꯥ ꯗꯨꯀꯥꯟ ꯃꯆꯥ ꯈꯤꯇꯪ ꯐꯝꯃ ꯂꯩꯌꯦ ꯑꯗꯨꯝ
ꯀꯩꯁꯨ ꯁꯨꯗ꯭ꯔꯁꯨ ꯊꯕꯛ ꯁꯨꯗ꯭ꯔꯁꯨ ꯆꯥꯅꯕ ꯂꯩꯕꯗꯤ ꯌꯥꯝ ꯐꯩ ꯑꯣ ꯑꯣ ꯗꯨꯀꯥꯟ ꯐꯝꯃꯤ ꯑꯗꯨꯗꯤ ꯏꯁꯥ ꯌꯥꯝ ꯂꯥꯛꯂꯝꯃꯤꯅꯤ ꯑꯗꯨꯗꯤ
ꯍꯤꯡꯕꯗ ꯌꯥꯝ ꯋꯥꯔꯦꯗ
ꯐꯩꯌꯦ ꯐꯩꯌꯦ ꯐꯤꯔꯣꯟꯒꯤꯔꯥ ꯀꯩꯒꯤꯅꯣ ꯐꯤꯔꯣꯟꯒꯤꯔꯥ ꯅꯠꯇ꯭ꯔꯒ ꯋꯥꯕ ꯇꯥ ꯃꯅꯤ ꯃꯤꯗꯤ ꯍꯨꯃꯥꯡꯅ ꯅꯪꯒꯤ ꯍꯨꯃꯥꯡꯅ ꯍꯤꯡꯉꯣ ꯍꯥꯏꯔꯕꯅꯤꯅ ꯑꯗꯨꯝ ꯋꯥꯔꯤꯁꯦ
ꯄꯨꯟꯁꯤꯁꯦ
ꯂꯧ ꯁꯨꯗꯕ ꯐꯥꯝꯒꯨꯝꯕ ꯇꯧꯗꯅ ꯊꯕꯛ ꯊꯕꯛ ꯑꯔꯨꯝꯕ ꯇꯧꯗꯅ ꯁꯨꯗꯅ ꯍꯤꯡꯕ ꯌꯥꯔꯤꯁꯦ ꯌꯥꯝ ꯃꯔꯥꯏꯕ ꯌꯥꯝ
ꯃꯥꯅꯦ ꯃꯥꯅꯦ ꯊꯕꯛ ꯇꯧꯗꯅ ꯍꯣꯜ ꯇꯧꯗꯅ ꯍꯟꯗꯛꯀꯥꯟꯗꯤ ꯍꯤꯡꯗꯕ ꯌꯥꯗ꯭ꯔꯦ ꯊꯕꯛ ꯇꯧꯗꯅ ꯑꯗꯨꯝ ꯎꯝ ꯑꯥꯎ ꯑꯧ ꯊꯕꯛ ꯇꯧꯗꯅ ꯀꯩꯁꯨ ꯄꯂꯛꯇ꯭ꯔꯦ
ꯅꯪꯒ ꯄꯣꯛꯃꯤꯟꯅꯕꯁꯤꯡꯗꯤ ꯂꯣꯏꯅ ꯌꯨꯝ ꯄꯥꯟꯅꯈ꯭ꯔꯕꯣ
ꯄꯥꯟꯗ꯭ꯔꯤꯗ
ꯑꯗꯨꯅꯦ ꯊꯕꯛ ꯁꯨꯗꯅ ꯎꯄꯥꯏ ꯂꯩꯇꯦ
ꯀꯔꯤꯁꯨ ꯎꯄꯥꯏ ꯂꯩꯇꯦꯅ ꯊꯕꯛ ꯪ ꯊꯕꯛꯁꯨ ꯐꯪꯗꯕꯅꯤꯅ ꯑꯣꯏꯗꯤ
ꯇ ꯐꯣꯟ ꯈꯪꯝꯅ
ꯍꯣꯏ ꯐꯪꯅꯤꯉꯥꯏꯁꯨ ꯍꯣꯠꯅꯔꯤ ꯍꯥꯏꯇꯥꯔꯦ ꯐꯪꯅꯤꯉꯥꯏ ꯍꯣꯠꯅꯔꯤ ꯍꯥꯏꯇꯥꯔꯦꯀꯣ ꯖꯃꯃꯝ ꯑꯗꯨꯕꯨ ꯈꯪꯗꯦꯅꯦ
ꯍꯣꯏ ꯍꯣꯏ ꯑꯗꯨꯃꯥꯏꯅ ꯇꯧꯔ
ꯃꯅꯤꯄꯨꯔꯅꯤꯅ ꯌꯥꯝ ꯂꯨꯋꯦ
ꯃꯥꯅꯦ ꯃꯥꯅꯦ ꯃꯅꯤꯄꯨꯔꯁꯦ ꯌꯥꯝ ꯂꯨ ꯗꯤ ꯂꯧꯕ ꯑꯃꯗꯤ ꯂꯩꯌ ꯍꯣꯏ
ꯅꯤꯈꯣꯏ ꯅꯣꯏꯗꯤ ꯀꯩ ꯅꯣꯏꯗꯤ ꯀꯩ ꯀꯨꯟꯅꯔꯤꯗꯤ ꯅꫭꯏꯗꯤ ꯀꯩꯀꯩ ꯍꯣꯠꯅꯔꯤꯒꯦ
ꯊꯕꯛ ꯑꯔꯩ ꯑꯔꯩꯕ ꯁꯨꯔꯒ ꯑꯗꯨꯝ ꯍꯤꯡꯉꯟꯅꯩ ꯑꯩꯈꯣꯏꯁꯨ ꯎꯄꯥꯏ ꯂꯩꯇꯦ
ꯌꯥꯝ ꯐꯩ ꯌꯥꯝ ꯐꯩꯌꯦ ꯌꯥꯝ ꯐꯩ
ꯈꯪꯗꯦ ꯃꯥꯁꯨ ꯋꯥ ꯃꯥꯟꯕꯒꯤꯔ ꯈꯪꯗꯦ ꯌꯦꯡꯉꯦ ꯁꯤꯁꯨ ꯊ ꯋꯥꯃꯤꯗꯅ
ꯅꯣꯡꯃꯗꯤ ꯅꯨꯡꯉꯥꯏꯔꯛꯀꯅꯤꯗ ꯀꯩꯁꯨ ꯈꯜꯂꯨꯅꯨꯗ
ꯍꯣꯏ ꯑꯗꯨ ꯅꯨꯡꯉꯥꯏꯔꯛꯄꯗꯣ ꯉꯥꯏꯔꯒ ꯂꯩꯕ ꯇꯥꯔꯦ ꯑꯗꯨꯗꯤ ꯎꯝ